ꯑꯣ
ꯍꯜꯂꯣ
ꯂꯩꯁꯥꯕꯤ
ꯂꯩꯁꯥꯕꯤꯅ
ꯀꯩꯗꯧꯔꯤꯒꯦ
ꯇꯃꯤꯟꯅ ꯂꯩꯌꯦ
ꯑꯁꯤ ꯚꯣꯏꯁꯀꯣ ꯂꯥꯎꯠ ꯁ꯭ꯄꯤꯀꯔ ꯊꯝꯕ ꯌꯥꯗ꯭ꯔꯦ꯫
ꯀꯔꯤ ꯇꯧꯕꯒꯤꯔꯣ?
ꯀꯔꯤ ꯇꯧꯕꯒꯤꯅꯣ ꯑꯩꯁꯨ ꯈꯪꯗꯦ ꯅꯪꯒꯤ ꯌꯥꯕ꯭ꯔꯣ
ꯌꯥꯗꯦꯗꯥ
ꯌꯥꯗꯦ
ꯎꯝ ꯌꯥꯗꯦ ꯀ꯭ꯔꯤ ꯊꯕꯛ ꯆꯠꯄ꯭ꯔꯥ ꯅꯪ
ꯊꯕꯛ ꯆꯠꯄ꯭ꯔꯣ?
ꯑꯩꯗꯤ ꯆꯠꯇꯦ ꯇꯨꯝꯃꯤꯟꯅ ꯇꯨꯝꯃꯒ ꯂꯩꯌꯦ꯫
ꯉꯥꯎꯕ ꯃꯥꯥꯡꯒꯤꯅꯤꯀꯣ ꯃꯤꯅ ꯇꯥꯔꯒ ꯑ ꯅꯨꯄꯥ ꯑꯅꯧꯕ ꯀꯣꯏꯕ꯭ꯔꯥ ꯍꯥꯏꯒꯤꯅꯤꯀꯣ
ꯆꯝꯄꯜ ꯂꯩꯇꯦꯅꯦ ꯊꯤꯔꯁꯨ ꯐꯡꯗꯦꯅꯦ꯫
ꯀꯔꯤ ꯀꯔꯤ ꯊꯕꯛ ꯍꯣꯠꯅꯔꯤꯒꯦ ꯑꯁꯣꯝꯕꯣ?
ꯀꯔꯤꯁꯨ ꯇꯧꯇꯦ꯫ ꯇꯨꯝꯕ ꯆꯥꯕ
ꯇꯨꯝꯕ ꯆꯥꯕ ꯈꯛꯇꯔꯣ
ꯎꯝ
ꯌꯥꯝ ꯅꯨꯡꯉꯥꯏꯅ ꯂꯩꯕ ꯖꯥꯠꯅꯤꯅ
ꯅꯨꯡꯉꯥꯏꯔꯝꯃꯤꯌꯦ
ꯅꯪ ꯃꯅꯤꯄꯨꯔꯤ ꯐꯖꯅ ꯈꯪꯕ꯭ꯔꯣ
ꯍꯪꯅꯤꯗ
ꯑꯣ ꯑꯩꯗꯤ ꯈꯪꯗꯕ ꯃꯥꯟꯕ ꯅꯁꯛ ꯌꯦꯡ ꯄꯇꯥ ꯑꯩ ꯀꯣ
ꯎꯝ
ꯥꯗꯥꯜ ꯆꯥꯏꯌꯦ
ꯗꯥꯜ ꯈꯛꯇ
ꯎꯝ
ꯍꯥꯎ ꯇꯤꯗ
ꯅꯨꯡꯁꯤꯕꯤ
ꯎꯝ ꯑꯗꯨꯃꯥꯢ ꯀꯧꯒꯅꯣ ꯃꯥ ꯁꯥꯔꯛꯄ ꯌꯥꯎꯌꯦ
ꯑꯩꯒꯤꯗꯤ ꯃꯔꯤꯔꯛ ꯁꯨꯈ꯭ꯔꯦꯅꯦ ꯑꯁꯤꯅ ꯃꯉꯥ ꯂꯥꯁ
ꯑꯜꯂ ꯑꯗꯨꯗꯤ ꯅꯪ ꯌꯥꯔꯔꯣꯏꯅꯦ ꯑꯗꯣ ꯍꯥꯏꯒꯅꯨꯅꯦ
ꯖꯦꯔꯣ ꯖꯦꯔꯣ ꯂꯩꯅꯦ ꯀꯔꯤꯒꯔꯥ
ꯔꯨꯝ ꯁꯥꯖꯔꯤꯂ
ꯀꯔꯤꯂꯣꯟ ꯂꯣꯟꯕ꯭ꯔꯥ
ꯑꯗꯨ ꯂꯣꯟꯗꯣ ꯉꯔꯥꯡꯗꯨꯀꯣ ꯐꯥꯔꯝ ꯆꯠꯄꯗꯀꯣ ꯂꯧ ꯆꯠ
ꯂꯧ ꯆꯗꯀꯣ ꯍꯣꯏ
ꯀꯤꯍꯣꯝ ꯄꯨꯔ ꯂꯥꯛꯄꯗꯀꯣ ꯌꯣꯟꯕꯤꯌꯨꯀꯣ ꯌꯣꯟ ꯌꯣꯟꯕꯤꯌꯣ ꯌꯣꯟ
ꯀꯔꯤꯒꯤ ꯍꯥꯢꯕ꯭ꯔꯥ
ꯈꯪꯗꯦ ꯍꯌꯦꯡꯁꯨ ꯄꯨꯔꯒ ꯆꯠꯇꯣꯏꯅꯤꯅꯦ
ꯆꯂꯣ ꯆꯂꯣ ꯄꯩꯁꯥ ꯂꯩꯇꯝ ꯇꯥꯟꯗꯕ ꯌꯥꯗꯦ
ꯅꯪꯖꯨ ꯄꯩꯁꯥ ꯄꯤꯔꯤꯕꯅꯥꯏ
ꯇꯥꯜꯂꯣ ꯇꯥꯜꯂꯣ
ꯄꯩꯁꯥ ꯂꯩꯇꯦ
ꯇꯥꯜꯂꯣ
ꯐꯖꯟꯅ ꯇꯥꯟꯒꯦ ꯇꯧꯔꯤ
ꯊꯝꯒ꯭ꯔꯁꯤꯔ ꯋꯥ ꯉꯥꯟꯇꯁꯨ ꯌꯥꯕ꯭ꯔꯣ ꯌꯥꯑꯦ ꯌꯥꯢ ꯅꯪꯒꯤ ꯅꯦꯠꯋꯥꯛ ꯅꯨꯡꯉꯥꯏꯕ꯭ꯔꯣ
ꯍꯥꯥ
ꯅꯪꯒꯤꯗꯤ
ꯑꯩꯒꯤꯗꯤ ꯑꯗꯨꯝ ꯅꯨꯡꯉꯥꯏꯌꯦ ꯑꯩꯒꯤꯁꯨ
ꯄꯨꯕꯥ ꯆꯠꯁꯤꯅꯦ ꯂꯥꯎꯑꯣꯅꯥꯜ
ꯂꯥꯛꯀꯦ ꯂꯥꯛꯀꯦ ꯅꯣꯡꯃ ꯂꯥꯛꯀꯦꯀꯣ
ꯂꯩꯇꯤꯡ ꯉꯩꯗ ꯂꯛ
ꯂꯩꯕ ꯃꯇꯝꯗ ꯂꯥꯛꯀꯦ ꯀꯣ ꯑꯩꯁꯨ ꯀꯣ
ꯑꯩ ꯇ꯭ꯔꯤꯉꯩꯗ ꯂꯥꯛꯑꯗꯤ ꯆꯥꯕ ꯐꯪꯉꯔꯣꯏ
ꯂꯩꯕ ꯃꯇꯝꯗ ꯂꯥꯛꯀꯦ ꯑꯩꯁꯨ ꯀꯣ ꯌꯥꯕ꯭ꯔꯣ
ꯌꯥꯏꯌꯦ
ꯅꯪ ꯅꯪꯪ ꯅꯪ ꯀꯔꯤ ꯃꯊꯦꯜ ꯆꯥꯕ꯭ꯔꯥ
ꯈꯣꯏꯗꯣ ꯕ꯭ꯔꯤꯜꯖꯜ ꯆꯥꯏꯌꯦ
ꯈꯥꯃꯦꯟ ꯑꯈꯥꯋꯥ
ꯈꯃꯦꯟ ꯑꯈꯥꯕꯥ
ꯎꯝ
ꯈꯥꯃꯦꯟ ꯑꯈꯥꯕꯗꯤ ꯕ꯭ꯔꯤꯟꯖꯜ
ꯍꯣꯏ ꯊꯝꯃꯦ ꯊꯝꯃꯦ